ꯍꯜꯂꯣ
ꯑꯣ ꯁꯨꯁꯤꯜ ꯅꯠꯇ꯭ꯔꯣ
ꯃꯥꯅꯤ
ꯑꯣ ꯅꯣꯏ ꯆꯦꯔꯨꯁꯤꯂꯥꯅ ꯅꯝꯕꯔ ꯄꯤꯔꯛꯄꯅꯦ
ꯀꯩꯅꯣ ꯅꯃꯥꯟꯅꯕꯤꯅꯤ ꯍꯥꯏꯗꯥꯏ
ꯃꯥꯅꯦ ꯀꯩꯅꯣ ꯑꯩꯗꯤ ꯔꯣꯁꯤꯠꯂꯥꯏ ꯃꯧꯈ꯭ꯋꯥꯥꯟ ꯍꯥꯏꯅꯦ ꯅꯪ ꯀꯩꯅꯣ ꯔꯨꯁꯤꯠꯂꯥꯁꯤ ꯁꯃꯥꯟꯅꯕ꯭ꯔꯣ
ꯃꯥꯅ ꯊꯥ ꯃꯔꯤꯗ ꯀꯔꯝ ꯍꯟꯕꯅꯤ
ꯑꯣ ꯑꯗ ꯅꯪꯅ ꯆꯖꯤꯇꯦ ꯀꯕꯤ ꯅꯠꯇ꯭ꯔꯣ
ꯑꯩ ꯁꯨꯝ ꯃꯤꯡꯒꯧ ꯌꯥꯗꯕꯩ ꯀꯧꯕꯅꯤꯒꯤꯅꯣ
ꯑꯣ ꯑꯩꯗꯤ ꯅꯣꯏ ꯅꯣꯏ ꯆꯤꯆꯦꯅꯦꯅꯦ ꯅꯣꯏ ꯆꯦꯔꯨꯁꯤꯠꯂꯥ ꯍꯥꯏꯅꯤ ꯀꯩꯅꯣ ꯑꯩꯒꯤꯗꯨꯗꯤ ꯏꯃꯥꯟꯅꯕꯤꯅꯦ
ꯑꯣꯝ ꯌꯥꯏꯗ ꯌꯥꯏꯗ
ꯎꯝ ꯅ ꯅ ꯀꯩꯅꯣ ꯑꯩꯈꯣꯏꯒ ꯁꯦꯃꯤꯁꯇꯔ ꯃꯥꯟꯅꯕ꯭ꯔꯣ
ꯅꯣꯏꯅ ꯑꯃ ꯍꯦꯜꯂ
ꯆꯍꯤ ꯑꯃ ꯍꯦꯟꯕꯈꯣꯏꯅ
ꯑꯥ
ꯑ ꯀꯥꯏ ꯇꯝꯕꯦ ꯅꯪꯦ
ꯑꯁ ꯂꯥꯏꯔꯤꯛ ꯇꯝꯃꯒꯩꯗꯧꯅ ꯑꯗꯨꯣꯏꯅꯣ ꯅ ꯇꯧ ꯐꯦꯔ
ꯑꯦ ꯑꯗꯨꯒ ꯑꯣ ꯇꯨꯡ ꯣꯛꯑꯒ ꯊꯕ ꯍꯦꯟꯕ
ꯑꯥ
ꯇꯨꯌꯦꯜꯕ ꯂꯣꯏꯔ ꯇꯨꯏꯔꯑꯕ
ꯑꯥ ꯕꯤ ꯑꯦ ꯑꯦꯝ ꯑꯦꯕꯨꯧ ꯁ꯭ꯋꯥꯏꯗ ꯇꯥ ꯇꯥ ꯂꯩꯔꯀꯥꯟꯗꯨꯗ ꯍꯜꯂꯣ
ꯇꯕꯟ꯭ꯔꯣ
ꯇꯥꯏ
ꯎꯝ ꯀꯔꯤ ꯀꯔꯤ ꯍꯣꯠꯅꯔꯤꯒꯦ
ꯑꯁꯖꯤ ꯀꯔꯤꯝ ꯍꯣꯠꯅꯗꯦ ꯍꯧꯖꯤꯛ ꯈ꯭ꯋꯥꯡ ꯇꯦꯛꯇꯅ ꯂꯩꯔꯤ
ꯃꯥ ꯀꯩꯅꯣ ꯍꯥꯏꯁꯤꯕꯣ ꯀꯃꯥꯏꯅ ꯇꯧꯔꯤꯅꯣ
ꯊꯨꯗꯦꯛꯄꯤꯨ ꯁꯥꯟꯅꯔꯤ ꯃꯤꯗꯨꯅ
ꯑꯣ ꯁꯥꯟꯅꯕꯕꯨ ꯑꯣꯏꯗꯤ ꯐꯩꯌꯦ ꯅꯨꯡꯉꯥꯏꯔꯒꯅꯤ ꯑꯗꯨꯗꯤ
ꯅꯨꯡꯉꯥꯏꯏ ꯃꯇꯨꯡ ꯃꯅꯥꯎ ꯁꯥꯟꯅꯕ ꯌꯥꯕ ꯑꯠꯇ
ꯑꯣ ꯑꯣ ꯑꯃꯨꯛꯇꯪ ꯁꯥꯟꯅꯕꯗꯣ ꯄꯤꯔꯕ ꯅꯨꯡꯉꯥꯏꯃꯟꯗꯅ
ꯑꯅꯤꯔꯛ ꯁꯨꯔꯦ
ꯀ ꯉ ꯍꯥꯏꯁꯤꯕꯣ ꯈ꯭ꯋꯥꯡ ꯇꯤꯕꯨ ꯑꯅꯤꯔꯛ ꯁꯨꯔꯕ
ꯎꯝ
ꯀꯔꯤꯗꯧ ꯀꯃꯥꯏꯅ ꯇꯧꯔꯨꯔꯤꯅꯣꯕꯗꯨꯕꯣ
ꯑꯁ ꯊꯕꯛ ꯁꯨꯕꯗ ꯇꯧꯕꯅꯤꯗ
ꯑꯁ ꯊꯣꯛꯣꯛꯄꯅꯤꯗ
ꯅꯨꯡꯉꯥꯏꯕꯤꯗꯦ
ꯍꯣꯏꯗ ꯑꯗꯨꯕꯨꯗꯤ ꯀꯩꯗꯧꯋꯦꯒꯦ ꯈ꯭ꯋꯥꯡ ꯃꯆꯥ ꯑꯃ ꯅꯪ ꯇꯦꯛꯄ ꯅꯪ ꯍꯣꯠꯅꯒꯦꯅꯕꯨ ꯈꯜꯂꯗꯤ ꯍꯣꯠꯅꯒꯟꯅꯕꯨ ꯈꯜꯂꯗꯤ ꯀꯩꯁꯨ ꯅꯠꯇꯦ ꯀꯩꯁꯨ ꯈꯂꯣ
ꯁꯣꯝꯗ ꯍꯧꯒꯣꯏ ꯀꯥꯡꯈꯠꯄꯗꯤ ꯉꯝꯗ꯭ꯔꯦ
ꯃꯝꯖꯔ ꯀꯗꯤ ꯍꯥꯏꯦꯕ꯭ꯔꯥ ꯍꯥꯏꯅ
ꯑꯩ ꯌꯥꯔꯦ ꯌꯥꯔꯦ ꯀꯔꯝ ꯀꯥꯟ ꯃꯃꯛꯇꯣꯏꯅꯣ ꯈꯪꯗ꯭ꯔꯦ
ꯉꯝꯃꯀꯅꯤ ꯉꯝꯃꯀꯅꯤ ꯀꯩꯝ ꯈꯜꯂꯨꯅ ꯀꯩꯅꯣꯃꯤꯕꯨꯁꯨ ꯁꯨꯝ ꯂꯩ ꯌꯥꯕꯗꯅ ꯁꯨꯝ ꯂꯩ ꯌꯥꯕ꯭ꯔꯣ
ꯆꯥꯛ ꯏꯁꯤꯡ ꯆꯥꯕꯤꯔꯕꯣ
ꯁꯕꯤꯁꯤꯟ ꯁꯥꯖꯗ꯭ꯔꯤ
ꯑꯣ ꯊꯪꯕꯤꯗ꯭ꯔꯤꯕ
ꯑꯩꯈꯣꯏ ꯃꯥꯅ ꯊꯣꯡꯕꯤꯔꯤ
ꯑꯣ ꯁꯣꯝꯅ ꯀꯩꯗꯧꯕꯤꯔꯤꯕ
ꯆꯥꯕꯤꯔꯕꯣ
ꯥꯏꯗꯤ ꯁꯥ ꯅꯗ ꯆ ꯀꯁꯥꯕꯦꯗꯤ
ꯂꯥꯏꯅꯥꯁꯤꯕꯣ ꯆꯥꯛ ꯆꯥꯛ ꯆꯥꯗ꯭ꯔꯕꯕ
ꯁꯥꯗꯔꯤꯁꯈ
ꯑꯗꯨꯗꯤ ꯀꯃꯥꯏ ꯀꯃꯥꯏ ꯀꯔꯤ ꯆꯥꯔ ꯂꯩꯔꯕ
ꯏꯁꯤꯡ ꯈꯔ ꯊꯛ ꯍꯩ ꯈꯔ ꯆꯥ ꯇꯧꯔꯦ
ꯎꯝ ꯈꯪꯗ꯭ꯔꯤꯅꯤ ꯀꯩ ꯍꯥꯏꯒꯗꯕꯅꯣ ꯀꯩꯅꯣ ꯔꯣꯁꯤꯕꯂꯥ ꯍꯣꯏꯗ ꯀꯃꯥꯏꯅ ꯀꯩꯅꯣ ꯇꯧꯔꯤꯅꯣꯕ ꯏꯄ꯭ꯋꯥ ꯔꯨꯁꯂꯥ ꯏꯄ꯭ꯅꯤ ꯍꯥꯏꯁꯦ ꯀꯃꯥꯏꯅ ꯃꯔꯤ
ꯀꯩꯅꯣ ꯃꯩ ꯕꯥꯗꯣ ꯑꯩꯈꯣꯏ ꯕꯥ ꯑꯩꯈꯣꯏ ꯕꯥ ꯃꯌꯥꯝ ꯊꯣꯏꯅ
ꯑꯣ ꯕꯕꯥ ꯕꯕꯥ ꯄꯣꯛꯃꯤꯟꯅꯕ ꯇꯥꯔꯦ ꯑꯣ ꯏꯄꯨ ꯏꯄꯨ ꯄꯣꯛꯃꯤꯟꯅꯕ ꯑꯗꯨꯗꯤ
ꯑꯥ
ꯎꯝ
ꯌꯨꯝꯕꯨꯗꯤ ꯊꯪꯅꯔ ꯂꯩꯕ
ꯑꯣ ꯐꯩ ꯐꯩ ꯃꯔꯤꯁꯦ ꯈꯔꯗꯤ ꯑꯗꯨꯝ ꯁꯥꯡꯉꯦꯅꯦꯀꯣ
ꯃꯥꯏꯔꯦꯝ ꯃꯔꯤ ꯁꯦꯕꯣꯜ ꯃꯔꯤꯒꯨꯝꯕꯅꯤ
ꯎꯝ ꯐꯔ ꯐꯔ ꯑꯗꯨꯗꯤ ꯔꯣꯁꯤꯂꯥꯅ ꯊꯥ ꯑꯍꯨꯝ ꯃꯔꯤ ꯃꯨꯛꯍꯜꯂꯗꯤ ꯇꯨ ꯊꯥꯎꯖꯟ ꯐꯣꯔꯗ ꯄꯣꯏꯔꯥ ꯐꯥꯏꯚ ꯍꯧꯔꯛꯄꯗ ꯄꯣꯏꯔꯥ ꯁꯦꯞꯇꯦꯝꯕꯔ ꯑꯣꯛꯇꯣꯕꯔ ꯅꯕꯦꯝꯕꯔ ꯗꯤꯁꯦꯝꯕꯔ ꯖꯅꯋꯥꯔꯤ ꯖꯅꯋꯥꯔꯤꯗ ꯄꯣꯛꯄ ꯐꯥꯏꯚꯀꯤ
ꯑꯁ ꯈꯪꯗꯦꯗ ꯕꯥꯏ ꯕꯥꯏ ꯅꯤꯌꯔꯗ ꯄꯣꯛꯑꯦ ꯍꯥꯏꯕ ꯀꯔꯤꯅꯣ
ꯑꯣ ꯑꯗꯨꯗꯤ ꯐꯣꯔ ꯐꯥꯏꯚ ꯑꯗꯨ ꯇꯥꯔꯦꯅꯦ ꯀꯝ ꯀꯥꯟꯅꯕ ꯇꯨ ꯊꯥꯎꯖꯟ ꯏꯪ ꯁꯣꯛ ꯀꯌꯥꯗ ꯄꯣꯛꯀꯦ ꯍꯥꯏ ꯇꯨ ꯊꯥꯎꯖꯟ ꯐꯣꯔ ꯇꯨ ꯊꯥꯎꯖꯟ ꯐꯣꯔ ꯇꯨ ꯊꯥꯎꯖꯟ ꯐꯥꯏꯚꯇ ꯄꯣꯛꯑꯦꯅ
ꯃꯥꯅꯦ ꯇꯨ ꯊꯥꯎꯖꯟ ꯐꯣꯔꯒꯤ ꯐꯥꯏꯚꯀꯤ ꯑꯍꯤꯡ ꯂꯣꯟꯅꯕꯗ ꯀꯣꯏꯍ ꯑꯦꯗꯝꯝ
ꯎꯝ ꯐꯔꯦ ꯐꯔꯦ ꯅꯨꯡꯉꯥꯏꯔꯦ ꯑꯗꯨꯗꯤ ꯀꯥꯎꯔꯔꯣꯏ ꯅꯪꯒꯤ ꯕꯥꯔꯗꯦꯁꯤꯁꯨ ꯀꯥꯎ ꯀꯥꯎꯔꯔꯣꯏ
ꯀꯧꯔꯣ ꯀꯧꯔꯣ ꯃꯊꯪ ꯆꯍꯤꯒꯤ ꯃꯊꯪ ꯆꯍꯤꯒꯤ ꯕꯥꯔꯗꯦꯗꯣ ꯚꯏ ꯚꯦꯟꯅꯤ ꯑꯗꯨꯅꯤ ꯇꯧꯔꯣ ꯇꯧꯔꯣ
ꯑꯩ ꯅꯝꯕꯔꯗꯣ ꯁꯤꯗꯗꯤ ꯊꯣꯛꯂꯛꯑꯝꯃꯔꯣꯏ ꯅꯪꯒꯤꯕꯨꯗꯤ ꯂꯩꯔꯦ ꯃꯥꯅ ꯊꯥꯔꯛꯄꯒꯤ ꯁꯦꯞ ꯇꯧꯁꯟꯒꯦ ꯋꯥꯆꯞ ꯅꯪ ꯑꯩꯁꯨ ꯇꯧꯁꯜꯂꯣ ꯅꯝꯕꯔ ꯂꯧꯔꯒ ꯕꯥꯔꯗꯦ ꯋꯤꯁ ꯇꯥꯔꯛꯄꯗ ꯀꯅꯥꯅꯣ ꯐꯪꯅꯕ
ꯀꯅꯥꯗꯅ ꯃꯂꯣ ꯑꯗꯨꯕꯗꯤ
ꯑꯦ ꯂꯨꯁꯤꯂꯥꯑꯗꯦ ꯂꯧ ꯀꯩꯅꯣ
ꯀꯃꯥꯏꯅ ꯂꯧꯗꯣꯏꯅꯣꯍꯩ ꯃꯃꯣꯟꯗ ꯄꯤꯅꯝꯕ ꯄꯤꯌꯣꯅ
ꯏꯃꯥ ꯏꯃꯥꯅꯤ ꯉꯁꯥꯏ ꯋꯥꯔꯤ ꯁꯥꯟꯅꯕꯗꯒꯤ ꯇꯤꯟꯅꯔꯦ ꯑꯣ ꯕꯥꯔꯗꯦ ꯋꯤꯁ ꯇꯧꯅꯁꯦ ꯍꯥꯏꯅꯩ ꯑꯗꯨꯗꯨꯅ ꯅꯝꯕꯔ ꯄꯤꯔꯛꯑꯣ ꯕꯥꯔꯗꯦ ꯋꯤꯁ ꯇꯧꯔꯛꯄꯗ ꯀꯅꯥꯅꯣ ꯈꯪꯅꯕꯅ ꯍꯥꯏꯗꯧꯅꯤ ꯀꯩꯅꯣꯅꯦ
ꯑꯗꯨꯗꯤ ꯅꯪ ꯑꯗꯨꯝ ꯋꯥ ꯆꯞꯇ ꯃ ꯁꯥꯔꯛꯄꯗꯤ ꯀꯩ ꯀꯥꯏ
ꯌꯥꯏꯅꯦꯌꯦ ꯑꯗꯨ ꯑꯗꯨꯖꯣ ꯍꯣꯏ ꯊꯥꯔꯛꯀꯦ ꯊꯥꯔꯛꯀꯦ
ꯈꯔ ꯄꯪꯉꯦꯍꯦ ꯋꯥꯔꯧ ꯌꯥꯗꯦ ꯅꯪ ꯁꯤꯡꯕ ꯈꯔ ꯏꯄ꯭ꯋꯥꯅ ꯁꯤꯡꯕ ꯈꯔ ꯍꯦꯜꯂꯦ
ꯑꯍꯟꯗꯨ ꯑꯣꯏꯔꯦ
ꯀꯔꯤꯅꯣ ꯑꯍꯟ ꯑꯣꯏ ꯑꯍꯟ ꯑꯣꯏꯔꯒ ꯍꯦꯛꯇ ꯁꯤꯡꯅꯤ ꯍꯥꯏꯕꯒꯤ ꯆꯞ ꯆꯥꯕ ꯀꯩꯅꯣ ꯂꯩꯕ꯭ꯔꯣ
ꯌꯥꯔꯣꯏꯅꯦ ꯁꯤꯡꯗꯣ ꯈꯔ ꯆꯥꯎꯅꯤ
ꯁꯤꯡꯖꯥꯔ ꯁꯤꯡꯅꯦ ꯍꯥꯏꯕ꯭ꯔꯕ
ꯤꯡꯕꯅꯦ
ꯁꯤꯡ ꯆꯥꯔ ꯁꯤꯡꯅꯦꯗꯤ ꯆꯥꯗꯣꯏꯕ
ꯆꯥꯎꯏ ꯁꯤꯡꯗꯣ ꯅꯣꯡꯃꯗ ꯀꯦꯖꯤ ꯀꯦꯖꯤ ꯆꯥꯎ
ꯃꯥꯗꯤ ꯃꯥ ꯑꯗꯨꯅꯦꯦꯜꯗꯤ ꯁꯦꯜꯗꯤ ꯐꯅꯌꯥꯝ ꯆꯪꯉꯅꯤ ꯑꯗꯨꯗꯤ
ꯑꯁ ꯂꯣꯏꯔꯍꯦ ꯅꯣꯏꯒꯤ ꯀꯩꯅꯣ ꯅꯣꯏ ꯄꯩꯁꯥ ꯄꯥꯏ ꯍꯥꯏꯗꯥꯏ
ꯍꯥꯏꯕ ꯔꯣꯁꯤꯗꯂꯅ ꯍꯥꯏꯔ
ꯍꯥꯏꯔꯤꯅꯤ ꯁꯤꯟꯗꯨ ꯀꯦꯖꯤ ꯀꯦꯖꯤ ꯂꯩꯌꯨ
ꯊꯝꯕ ꯌꯥꯗ꯭ꯔꯦꯅ ꯇꯧꯔꯤꯁꯦ ꯃꯥ ꯂꯣꯏ ꯍꯥꯏꯗꯣꯛ ꯂꯩꯔꯝꯃꯦ
ꯑꯁ ꯌꯥꯔꯣꯏ ꯄꯩꯁꯥ ꯃꯥ ꯍꯥꯏꯗꯣꯏꯁꯦ
ꯎꯝ
ꯃꯣꯏꯔꯥꯡ ꯅꯨꯄꯤꯗꯨ ꯨ ꯍꯥꯏ ꯑꯗꯒꯤ ꯑꯁꯤ ꯃꯥꯔꯁꯤ ꯍꯥꯏꯕꯣ ꯀꯩꯅꯣ
ꯑ ꯑ ꯃꯁꯤ ꯃꯁꯤꯁꯤ ꯃꯁꯤꯗꯤ ꯐꯥꯈꯤ ꯅꯠꯇꯦ ꯄꯥꯏꯗꯤ ꯄꯥꯏꯕꯅꯦꯍꯦ ꯑꯣ ꯃꯣꯏꯗꯤ ꯃꯣꯏꯔꯥꯡ ꯅꯨꯄꯤꯗꯨꯗꯤ ꯐꯥꯒꯤ ꯅꯠꯇꯦ ꯐꯖꯅ ꯄꯥꯏꯕꯅꯦꯕ ꯑꯩꯈꯣꯏꯒꯤꯕꯨꯗꯤ ꯃꯥꯅꯁꯨ ꯐꯥꯈꯤ ꯇꯕꯨ ꯑꯣꯏꯔꯝꯅꯤ ꯃꯃꯥꯟꯅꯕꯤ ꯂꯥꯏꯔꯦ ꯍꯥꯏꯕ ꯅꯨꯡꯉꯥꯏꯇꯗꯅ
ꯎꯗ ꯈꯟꯗꯤ ꯃꯥꯅꯍ ꯃꯥꯅ ꯍꯥꯏꯗꯤ ꯍꯥꯏ ꯑꯗꯒꯤ ꯂꯣꯏꯔꯦꯗ ꯅꯣꯏ ꯑꯍꯨꯝ ꯃꯉꯥꯏꯔꯦ ꯈꯪꯉꯤꯕꯕꯨ
ꯀꯅꯥ ꯑꯃꯅꯥ
ꯄꯝꯁꯅꯖꯨ
ꯎꯝ ꯄꯥꯟꯁꯅꯥ ꯍꯥꯟꯅ ꯈꯪꯅꯕ꯭ꯔꯣ
ꯈꯪꯅꯩ
ꯎꯝ ꯄ꯭ꯇꯤꯅꯥꯗꯤ ꯈꯪꯗ꯭ꯔ
ꯀꯅꯥ
ꯍꯤꯟꯗꯤꯤꯟ ꯇꯥꯗ꯭ꯔꯤꯕꯗꯨꯗꯦ ꯑꯣ
ꯇꯥꯗ꯭ꯔꯔꯤ
ꯁꯂꯥꯟꯅ ꯑꯗꯨꯗꯤ ꯅꯨꯡꯁꯤꯕꯁꯦ ꯑꯩꯈꯣꯏꯅ ꯈꯔ ꯍꯦꯜꯂꯝꯗꯦ ꯇꯥꯏꯌꯦꯗꯤꯟ ꯃꯃꯤꯡ ꯄꯟꯗꯕꯤ ꯑꯩꯈꯣꯏꯒꯤ ꯄꯜꯂꯤꯗ
ꯈꯪꯗꯦ ꯑꯩꯅ ꯅꯣꯏꯗ ꯈꯪꯕꯕꯨ ꯃꯥꯁꯤꯗꯣ ꯑ ꯃꯃꯤꯡ ꯇꯣꯏꯅ ꯄꯜꯂꯦ ꯑꯇꯩꯗꯨꯗꯤ ꯅꯪꯣꯏꯒꯤ ꯃꯣꯏꯔꯥꯡ ꯅꯨꯄꯤ ꯀꯩꯀꯩꯗꯨꯗꯤ ꯈꯪꯗꯦꯕ
ꯃꯣꯏꯔꯥꯡ ꯅꯨꯄꯤꯅꯦ ꯃꯁꯤꯁꯤꯗꯣ
ꯑꯣ ꯃꯁꯤꯡ ꯀꯌꯥꯅ ꯄꯤꯔꯣꯑꯣ
ꯃꯁꯤꯗ ꯑꯣꯏꯅ ꯄꯜꯂꯦꯕ ꯑꯩ ꯈꯪꯗꯦꯅ ꯔꯨꯁꯤꯕꯤꯂꯗꯣ ꯃꯕꯨꯅ ꯑꯩꯉꯣꯟꯗ ꯋꯥ ꯑꯝꯗ ꯍꯥꯈꯤꯁꯅꯨ
ꯑꯗꯒꯤ ꯅꯪꯁꯨ ꯈꯪꯕ ꯍꯥꯏꯁꯦ ꯉꯔꯥꯡ ꯆꯤꯜꯅꯥꯎ ꯃꯆꯦꯅꯤ ꯍꯥꯏꯕ ꯍꯥꯏꯕꯗ ꯈꯪꯕꯅꯦꯕ
ꯑꯣ ꯑꯣ ꯉꯔꯥꯡꯗ ꯅꯅꯦꯕ ꯃꯥꯅ ꯑꯩ ꯄꯜꯂꯤꯁꯤ ꯅꯥ ꯈꯪꯗꯅ ꯂꯁꯤꯂꯗ
ꯃꯆꯤꯜꯅꯥꯥꯛꯅꯒ ꯄꯟꯃꯤꯟꯅꯠꯇꯦ
ꯆꯦꯅꯥꯋꯥꯗꯤ ꯆ ꯆꯦꯅꯥꯕꯗꯤ ꯆꯤꯟ ꯆꯥꯗꯨꯔꯣ
ꯅꯠꯇꯦ ꯍꯩ ꯅꯪ ꯅꯃꯥꯟꯅꯕꯤꯗꯣ
ꯑꯣ ꯑ
ꯑꯦ ꯁꯤꯗꯒꯤ ꯄꯩꯁꯥ ꯀꯩꯝ ꯇꯥꯜꯂꯕ
ꯆꯦ ꯆꯧ ꯆꯦ ꯆꯧꯤ ꯑꯗꯨꯝ ꯀꯧꯔꯦ
ꯑ ꯁꯤꯦ ꯄꯤꯅ ꯀ ꯑꯣꯏ
ꯎꯝ ꯃꯣꯏ ꯆꯤꯆꯦ ꯑꯅꯤꯗꯣ ꯑꯃꯅ ꯔꯣꯁꯤꯇꯥ ꯑꯃꯅ ꯔꯣꯖꯤꯇꯥ ꯍꯥꯏꯗꯥꯏꯅꯦ
ꯑ ꯑꯣꯠꯕꯤꯌꯥ ꯁꯒꯝ ꯂꯧꯒꯦ
ꯑꯦ ꯈ꯭ꯋꯥꯡ ꯇꯤꯁꯥꯏꯔꯩꯅ ꯀꯃꯥꯏꯅ ꯇꯧꯗꯣꯏꯕ
ꯁ ꯀꯩꯅꯣꯗ ꯁꯤꯡꯒꯥꯕꯧꯇ ꯄꯩꯁꯥ ꯂꯧꯔꯨꯒꯦ ꯏꯕꯨꯡꯉꯣ ꯑꯩꯈꯣꯏꯗꯤ ꯏꯕꯨꯡꯉꯣ ꯈ꯭ꯋꯥꯡꯒꯁꯦ ꯁꯅꯥꯄꯣꯃꯤꯅꯦꯍ ꯇꯧꯔꯤꯁꯤ ꯑꯃꯨ ꯈ꯭ꯋꯥꯡꯦ ꯈ꯭ꯋꯥꯡ ꯌꯥꯗꯗꯅ ꯈ꯭ꯋꯥꯡ ꯉꯥꯡ ꯊꯕꯛ ꯁꯨꯕꯗ ꯈ꯭ꯋꯥꯡ ꯆꯠꯈꯅꯤ ꯎ ꯈ꯭ꯋꯥꯡ ꯁꯤꯒꯤꯁꯦ ꯁꯤ ꯀꯩꯅꯣ ꯇꯧꯕꯅꯤ ꯥꯛꯈ꯭ꯅꯤ ꯑꯩꯈꯣꯏꯅ ꯑꯃꯨꯛ ꯀꯩ ꯊꯧ ꯁꯨꯗꯣꯏꯗꯣꯏꯅꯣꯃꯤ ꯅꯪꯀꯣ ꯍꯤꯗꯥꯛ ꯊꯤꯠꯄꯗꯅꯦꯃꯤ ꯊꯠꯄꯗꯨꯗ ꯍꯥꯟꯅꯗꯒꯤ ꯈ ꯈꯅ ꯑꯅꯥ ꯂꯩꯕꯅꯦꯕ ꯅ ꯑꯩꯈꯣꯏ ꯅꯪꯒꯤ ꯂꯣꯁꯤꯦ ꯑꯩꯈꯣꯏꯗꯤ ꯒꯥꯔꯤ ꯊꯣꯡꯖꯤꯜꯂꯨꯕꯒꯤ ꯒꯥꯔꯤ ꯑꯍꯟꯕ ꯃꯤꯁꯤꯡꯗꯨꯅꯣ ꯃꯥ ꯁꯤꯡꯈꯒꯤ ꯕꯥꯛ ꯆꯔꯣꯏ ꯒꯥꯔꯤꯗꯣ ꯑꯩꯈꯣꯏꯅꯥꯎꯒ ꯂ ꯁꯁꯤꯅ ꯀꯩꯅꯣ ꯆꯠꯄꯗ ꯇꯣꯞ ꯆꯠꯄꯗ꯭ꯔꯥ ꯀ ꯍꯜꯂꯛꯄꯗ ꯑꯁꯤꯗ ꯀꯩꯅꯣꯗ ꯊꯣꯝꯖꯤꯜꯂꯤꯦꯅ ꯗ꯭ꯔꯦꯟꯗ ꯊꯣꯝꯖꯤꯜꯂꯤꯅꯦ ꯏꯕꯨꯡꯉꯣ ꯑꯗꯨ ꯑꯍꯟꯕ ꯁꯤꯡꯗꯣꯔꯤ ꯂꯣꯁꯦ ꯅꯪꯒ ꯑꯩꯁꯦ ꯀꯅꯥ ꯍꯦꯟꯒꯦ ꯂꯔꯣꯏꯌꯦꯦꯌꯦ ꯑꯗꯣ ꯑꯍꯟꯥꯟꯕ ꯑꯃꯁꯤꯡꯉꯣꯌꯦ ꯌꯥꯗ ꯅ ꯍꯣꯡꯦ ꯅꯠꯇꯦ ꯒꯥꯔꯤ ꯄꯨꯟꯅ ꯁꯦꯝꯃꯗꯕꯅꯦꯕ ꯑ ꯐꯃꯣꯏꯒꯤ ꯑꯍꯟ ꯃ ꯄꯤꯕꯤ ꯋꯥꯅꯤꯗ ꯒꯥꯔꯤ ꯃꯃꯥꯡꯒꯤꯗꯣ ꯍꯥ
ꯑꯣ ꯃꯤꯅ ꯐꯔꯦ ꯊꯃꯒꯦ
ꯍꯣ ꯍꯣꯏ ꯍꯣꯏ ꯃꯦꯁꯦꯖ ꯊꯥꯔꯛꯑꯣ
ꯑꯣ ꯅꯪ ꯊꯕꯛꯇꯣ ꯆꯠꯆꯔꯣ ꯊꯝꯃꯦ ꯊꯝꯃꯦ
ꯍꯥ ꯑꯥ ꯒꯥꯔꯤ ꯃꯃꯥꯡ ꯀꯩ ꯁꯣꯛꯏꯅꯣꯕ ꯃꯃꯥꯡꯒꯤ